ꯑꯕ꯭ꯔꯣ
ꯇꯥꯏꯌꯦ
ꯀꯩꯗꯧꯔꯝꯃꯤꯅꯣ
ꯇꯝꯃꯤꯅꯦ ꯆꯥꯛ ꯆꯔꯕꯣ
ꯆꯥꯔꯦ ꯅꯪꯗꯤ ꯆꯥꯔꯕꯣ
ꯀꯩꯀꯩ ꯌꯦꯟꯖꯥꯡ ꯆꯔꯒꯦ
ꯑ ꯉꯁꯤꯗꯤ ꯀꯥꯡꯁꯣꯏꯒ ꯀꯥꯡꯉꯧ ꯑꯃ ꯆꯥꯏꯌꯦ ꯅꯪꯗꯤ
ꯑ ꯀꯩꯅꯣꯅꯦ ꯑꯩ ꯆꯥꯕꯗꯨꯕꯣ ꯏꯔꯣꯝꯕꯒ ꯍꯋꯥꯏ ꯊꯣꯡꯕꯒ ꯍꯣꯏ ꯉꯥꯒ
ꯑꯁ ꯌꯥꯝ ꯍꯥꯎꯅꯤ ꯅꯪꯒꯤꯁꯦ
ꯁꯥꯗ꯭ꯔꯣꯁꯦ ꯅꯣꯡ ꯇꯥꯕꯗꯣ ꯈꯪꯕ꯭ꯔꯥ
ꯑꯩ ꯃꯄꯥꯟ ꯊꯣꯛꯇꯕꯒꯤ ꯈꯪꯗꯦꯌꯦ ꯑꯩ ꯑꯩ ꯀꯥꯗꯒꯤ ꯊꯣꯛꯇ꯭ꯔꯤꯌꯦ ꯅꯣꯡ ꯇꯥꯕ꯭ꯔꯣ ꯉꯁꯤꯕꯣ ꯏꯃꯥꯟꯅ ꯄꯤꯒ ꯂꯩꯌꯦ ꯑꯩꯈꯣꯏ ꯃꯤ ꯑꯍꯨꯝ
ꯎꯝ ꯊꯕꯛꯇꯤ ꯆꯠꯇ꯭ꯔꯦ ꯊꯕꯛꯇꯤ ꯀꯔꯝꯀꯥꯟꯗꯩ ꯆꯠꯅꯤ
ꯑ ꯊꯕꯛ ꯆꯦꯠꯄꯒꯤ ꯋꯥꯁꯦ ꯒ꯭ꯌꯥꯟ ꯇꯥꯗ꯭ꯔꯦ ꯊꯕꯛ ꯆꯠꯇꯕꯤ ꯌꯨꯝꯗ ꯂꯩꯕꯅ ꯅꯨꯡꯉꯥꯏꯔꯕ꯭ꯔꯥ ꯈꯪꯗ꯭ꯔꯦ
ꯍꯥꯥ
ꯍꯥꯥ
ꯀꯩ ꯍꯥꯏꯅ
ꯊꯕꯛ ꯆꯠꯄꯒꯤ ꯋꯥꯁꯦ ꯒ꯭ꯌꯥꯟ ꯇꯥꯗ꯭ꯔꯦ ꯕꯥꯠꯅ ꯇꯧꯕꯤꯁꯦ ꯆꯠꯅꯤꯡꯗ꯭ꯔꯦ ꯌꯨꯝꯗ ꯂꯩꯕꯅ ꯅꯨꯡꯉꯥꯏꯔ ꯃꯥꯜꯂꯦ
ꯅꯪ ꯑ ꯀꯥꯏ ꯋꯥꯏꯗꯦ ꯂꯩꯌꯦꯕ
ꯑꯩꯔꯣ
ꯑꯥ
ꯅꯪ ꯑꯩ ꯂꯩꯐꯝ ꯀꯧꯔꯕꯣ ꯑꯩ ꯂꯩꯐꯝ ꯍꯣꯡꯗꯦꯗ ꯑꯗꯨꯝ ꯂꯩꯗ
ꯑꯣ
ꯅꯪꯁꯨ ꯍꯣꯡꯗ꯭ꯔꯤꯕ ꯅꯠꯇ꯭ꯔꯣ ꯅꯪ ꯂꯩꯐꯝꯥꯝ
ꯍ ꯑꯗꯨꯦ
ꯁ ꯅꯪꯗꯤ ꯃꯃꯥꯍꯈꯣꯏꯅ ꯂꯩꯕꯅꯤꯅ ꯌꯥꯝ ꯅꯨꯡꯉꯥꯏꯔꯝꯅꯤꯅꯦ
ꯍꯣꯏ
ꯑꯍꯥꯎ ꯑꯍꯥꯎꯕ ꯆꯥꯗꯨꯅ ꯏꯔꯣꯟꯕꯒ ꯍꯧꯔꯝꯅꯤ
ꯋꯥꯔ ꯊꯕ ꯊ ꯐ꯭ꯔꯨꯞ ꯅ ꯔꯤꯃꯨꯕ ꯇꯧꯒꯗ ꯍꯥꯏꯅ
ꯋꯥꯏ
ꯅꯪꯗꯨꯁꯨ ꯒ꯭ꯔꯨꯞꯇꯒꯤ ꯔꯤꯃꯨꯚ ꯇꯧꯈ꯭ꯔꯕꯣ
ꯇꯧꯗꯦ ꯀꯩꯅꯣ ꯇꯧꯋꯦ ꯑꯩꯅ ꯑꯣꯏꯅ ꯏꯁꯥꯅ ꯇꯧꯖꯔꯦ ꯃꯣꯏꯅꯤ ꯇ ꯍꯧꯆ ꯉꯗꯏꯅ ꯍꯔ
ꯑꯩꯕꯨ ꯉꯔꯥꯡ ꯇꯥꯎꯕ ꯃꯥꯜꯂꯦ ꯑꯩꯅ ꯃꯥꯒꯤ ꯏꯁꯇꯦꯇꯥꯁꯁꯤꯡ ꯂꯨꯕꯗꯒꯤ ꯁꯣꯅꯌꯥ ꯗꯤꯒꯤ ꯀꯥꯝ ꯑꯗ ꯅꯝꯈ꯭ꯔꯕ ꯑꯩꯗꯣ ꯌꯦꯡꯒꯦꯅ ꯌꯦꯡꯕ ꯅꯠꯇꯦꯕ ꯑꯗꯨꯗꯣ
ꯑꯥ
ꯈꯪꯕ꯭ꯔꯥ ꯑꯩꯗꯣ ꯑ
ꯃꯥꯗꯣ ꯃꯌꯨꯝ ꯃꯌꯨꯝꯗ ꯆꯠꯄꯒꯨꯝ ꯇꯧꯕꯅꯤ
ꯁꯣꯅꯤꯌꯥ ꯦꯗꯤꯔꯣ ꯈꯪꯗꯦꯅꯦ ꯆꯠꯇ ꯆꯠ ꯑꯩ ꯈꯪꯗꯌꯦ ꯔꯣꯁꯇꯔꯗꯗꯤ ꯎꯑꯦ
ꯃꯥ ꯑꯩ ꯂꯩꯔꯀꯥꯟꯗ ꯃꯥꯗꯣ ꯄꯤꯌꯦꯡ ꯆꯠꯂꯦꯕ ꯀꯩꯅꯣ ꯍꯪ
ꯈꯤꯇꯪ ꯆꯦꯠꯄꯔꯅꯤ
ꯀꯣꯟ ꯀꯦ ꯆ ꯆꯦꯅ
ꯑꯁ ꯉꯔꯥꯡ ꯏꯃꯥꯟꯅꯕꯤꯅꯗꯤ ꯍꯌꯦꯡꯁꯨ ꯆꯠꯁꯦ ꯍꯥꯏꯅꯦ ꯍꯌꯦꯡ ꯖꯁ ꯃꯐꯝꯗ ꯀꯗꯥꯏꯗꯔ ꯍꯥꯏꯔꯛꯄꯅꯦ ꯑꯩ ꯍꯣꯔꯦꯟ ꯅꯪꯉꯣꯟꯗ ꯊꯥꯕꯒꯤꯦ ꯑꯩꯁꯨ ꯃꯦꯁꯦꯁ ꯌꯦꯡꯈ꯭ꯔꯗꯤ ꯀꯥꯎꯈ꯭ꯔꯦ
ꯃꯥ ꯑꯗꯨ ꯀꯥꯏꯗꯦ ꯇꯧꯃ ꯃꯥꯖꯤ
ꯇꯥꯎ ꯇꯥꯎꯗ ꯃꯥꯁꯨ ꯑꯩꯉꯣꯟꯗ ꯉꯥꯏꯔꯤꯕ ꯀꯥꯡꯕꯨ ꯉꯥꯛꯇꯅꯦ ꯍꯧꯖꯤꯛ ꯑꯩꯈꯣꯏꯗꯒꯤ ꯇꯣꯛꯑꯒ ꯉꯥꯏꯔꯤꯁꯦ ꯃꯤ ꯃꯔꯤ ꯂꯩꯌꯦꯕꯀꯣ ꯏꯃꯥꯟꯅꯕꯤꯅꯦ ꯑꯗꯨꯒ ꯑꯩꯈꯣꯏ ꯃꯅꯤꯄꯨꯔꯒꯤ ꯅꯨꯄꯤ ꯑꯃꯅꯦ ꯅꯪꯅꯦ ꯑꯩꯅꯦ ꯑꯩꯈꯣꯏ ꯃꯔꯤ ꯁꯏ
ꯀꯥꯏꯕ ꯆꯠꯀꯦ ꯀꯥꯏꯕ ꯆꯠꯅꯤ ꯍꯥꯏꯒꯦ ꯃꯣꯏꯗ ꯃꯣꯏꯒꯤ ꯑꯥꯏꯗꯤꯌꯥ ꯃꯣꯏꯒꯤ
ꯑꯣ ꯏꯃꯥꯟꯅꯕꯤꯅꯗꯤ ꯀꯩꯂꯥꯁ ꯍꯣꯁꯄꯤꯇꯥꯜꯗꯁꯨ ꯆꯠꯁꯤꯔꯛꯁꯨ ꯍꯥꯏꯌꯦ ꯑꯗꯨ ꯀꯩꯂꯥꯁ ꯍꯣꯁꯄꯤꯇꯥꯜꯗꯗꯤ ꯀꯩꯂꯥꯁꯀꯤ ꯁꯀꯛꯇꯔ ꯇ꯭ꯋꯦꯟꯇꯤ ꯁꯚꯦꯟꯗꯣ
ꯏꯕ
ꯀꯩꯂꯥꯁꯀꯤ ꯁꯦꯛꯇꯔ ꯇ꯭ꯋꯦꯟꯇꯤ ꯁꯦꯚꯦꯟ ꯂꯩꯕꯅꯦꯕ ꯅꯣꯏ ꯗꯥꯔꯣꯝꯝꯕ
ꯑꯣ
ꯑꯗꯨꯗꯗꯤ ꯑꯩ ꯆꯤꯊꯦ ꯆꯤꯊꯦ ꯑꯅꯤꯗꯤ ꯂꯩꯕꯅꯦꯕ ꯃꯣꯏꯗ ꯆꯠꯁꯤꯔꯥꯖ ꯂꯥꯞꯇꯤ ꯂꯥꯞꯄ ꯃꯥꯜꯂꯦ ꯑꯗꯣ ꯑꯩꯈꯣꯏ ꯏꯛꯅꯛ ꯄꯥ ꯍꯥꯏꯗꯤ ꯔꯦꯝꯕꯣꯁꯨ ꯁꯦꯂꯦꯔꯤ ꯐꯖꯩ ꯍꯌꯦꯡ
ꯎꯕꯗ ꯆꯠꯁꯤꯔꯥ ꯑꯩꯗꯤ ꯑꯗꯨꯗ ꯈꯜꯂꯦ
ꯑꯣ ꯍꯣꯏ ꯑꯁꯦꯡꯕ ꯍꯥꯏ ꯗꯤ ꯔꯦꯝꯕꯣꯗꯤ ꯑꯩꯈꯣꯏꯒꯤ ꯗꯤꯄꯥꯔꯠꯃꯦꯟꯒꯤ ꯑꯣꯏꯗꯣꯏꯅꯦꯕ ꯏꯕꯥꯅꯤꯌꯦ
ꯅꯪꯗꯣ ꯅꯪꯗꯣ ꯅꯪ ꯆꯠꯀꯦꯔꯣ ꯑꯩꯗꯣ ꯍꯥꯏꯅꯔꯒꯦ ꯑꯩꯗꯅꯦ ꯑ ꯅ ꯍꯋꯥ ꯍꯥꯏꯅ ꯊꯝꯂꯨꯔꯦꯕꯀꯣ ꯑꯗꯣ ꯑꯩ ꯍꯣꯏ ꯑꯩ ꯑꯩꯒꯤ ꯎꯍꯩ ꯆꯥꯔꯒ ꯄꯥꯎ ꯐꯥꯎꯅꯔꯦꯕ ꯀꯨꯏꯗꯕ ꯑꯩꯗꯤ ꯅꯦꯛꯁ ꯑꯩꯈꯣꯏꯅ ꯇꯣꯛꯄꯁꯦ ꯃꯐꯝꯁꯦ ꯅꯠꯇꯕꯗ ꯑ ꯇꯧꯗ꯭ꯔꯤ ꯀꯥꯟꯗ ꯑꯩꯗꯤꯅ ꯌꯥꯔꯦ ꯌꯥꯔꯦ ꯂꯩꯌꯦꯕ ꯑꯩꯅ ꯑꯗꯨꯒ ꯑꯃ ꯑꯃꯁꯤꯗ ꯍꯥꯟꯅ ꯖꯣꯏꯟ ꯇꯧꯁꯟꯕꯅꯦꯕ
ꯑ ꯎ
ꯑꯗꯣ ꯑꯩꯅ ꯇꯧꯒꯦ ꯍꯥꯏꯇꯥꯔꯗꯤ ꯆꯥꯗ ꯊꯥꯗꯗ꯭ꯔꯕ ꯑꯗꯣ ꯅꯪ ꯆꯠ ꯀꯗ
ꯑꯆꯥ ꯑꯆꯥ
ꯍ ꯍꯥꯟ ꯅꯪꯗ ꯇꯧꯒꯦꯅ ꯈꯜꯂꯒꯦ ꯑꯩ ꯍꯥꯟꯅ ꯃꯦꯁꯦꯁ ꯊꯥꯔꯦꯗꯅ ꯌꯥꯒꯗ꯭ꯔꯥ ꯈꯣꯠꯀꯗ꯭ꯔꯥ ꯑꯗꯣ ꯏꯃꯥꯟꯅꯕꯤ ꯑꯃꯁꯨ ꯂꯥꯛꯍꯟꯒꯦꯗꯅ ꯑꯗꯨꯃꯥꯏꯅ ꯍꯪꯉꯨꯔ
ꯑꯠꯆꯥ ꯑꯆꯥ ꯅꯪꯗꯤ ꯏꯟꯇꯔꯚꯤꯌꯨꯗꯤ ꯂꯣꯏꯔꯕ ꯅꯠꯇ꯭ꯔꯣ
ꯎꯝ ꯍꯗ
ꯅꯪ ꯏꯟꯇꯔꯚꯤꯌꯨ ꯂꯩꯔꯕꯣ ꯑꯗꯨꯗ
ꯂꫭꯏꯅꯥ ꯂꫭꯏꯔ‌ꯦ ꯍꯥꯏꯕ
ꯁꯦꯂꯦꯔꯤ ꯀꯌꯥ ꯍꯥꯏꯔꯛꯀꯦ
ꯑꯗꯨꯝ ꯎꯝ ꯑ ꯀꯩꯅꯣꯗꯤ ꯌꯥꯝ ꯌꯥꯝ ꯌꯥꯝꯗꯤ ꯑꫭꯏ ꯑꯩꯈꯣꯏ ꯍꯥꯟꯅꯒꯤꯗꯨꯅꯗꯤ ꯍꯦꯜꯂꯦ ꯈꯔ ꯑꯃ ꯑꯃ ꯑꯅꯤ ꯍꯦꯜꯂꯦ
ꯑꯠꯁꯥ ꯑꯩꯈꯣꯏ ꯍꯥꯟꯅ ꯍꯥꯟ
ꯊꯕꯛꯇꫭ ꯎꯝ ꯅꯪꯅ ꯍꯥꯟꯅꯒꯤ ꯇꯥꯏꯞꯇꯗꯤ ꯇꯧꯔꯔꯣꯏꯕ ꯌꯥꯝ ꯅꯨꯡꯉꯥꯏꯅ ꯌꯥꯝꯅ ꯑꯗꯨꯝ ꯃꯤꯁ ꯑꯣꯏꯅ ꯑꯗꯨꯝ ꯇꯧꯕꯗꯣ
ꯎꯝ ꯅꯪ ꯅꯪ ꯈꯪꯅꯕꯤ ꯅꯪ ꯈꯪꯅꯕ ꯃꯤ ꯂꯩꯕ꯭ꯔꯣ
ꯌꯥꯝ ꯂꯩꯗꯥ
ꯃꯅꯤꯄꯨ꯭ꯔꯗ
ꯑꯥ
ꯑꯠꯆꯥ ꯀ꯭ꯂꯥꯁꯇꯤ ꯇꯧꯗꯕ ꯅꯠꯇ꯭ꯔꯣ
ꯇꯧꯗꯦ
ꯑꯩꯅ ꯃꯦꯛꯁꯇ ꯍꯩꯅꯗꯕꯁꯦ ꯑꯩꯈꯣꯏꯒꯤ ꯀ꯭ꯂꯥꯁꯀꯨꯝꯕꯁꯨ ꯇꯧꯕ ꯋꯥ ꯀꯣꯏꯁꯟ ꯌꯥꯝ ꯍꯪꯕꯗꯨꯅꯅꯦ ꯑꯩꯅ ꯇꯥꯜꯂꯤꯁꯦ ꯎ
ꯇꯧꯗꯦ ꯗꯨꯗꯤ ꯇꯧꯗꯦ ꯍꯥꯏꯔꫭ
ꯅꯨꯡꯉꯥꯏꯌꯦꯗꯤ ꯍꯥꯏ ꯎꯝ ꯑ ꯑꯩꯁꯦ
ꯑꯩꯇꯣ ꯃꯤꯁꯦꯁ ꯊꯔꯦꯗꯅ ꯍꯥꯏ ꯑꯔ ꯗꯥ
ꯎꯝ
ꯑꯩꯗꯣ ꯏꯃꯥꯟꯅꯕꯤ ꯑꯃ ꯂꯥꯛꯍꯟꯗꯦ ꯍꯥꯏꯔꯒ ꯍꯥꯏꯌꯨꯔꯥ ꯅꯠꯇ꯭ꯔꯒ ꯑꯩꯈꯣꯏꯕꯥꯅꯤ ꯍꯦꯡ‌‌ ꯂꯥꯛꯀꯦ ꯏꯕꯥꯅꯤ ꯂꯥꯛꯀꯦ ꯍꯥꯏꯔꯒ ꯆꯠꯁꯤꯔꯥ
ꯑꯥ ꯑꯗꯨꯗꯤꯅꯦ ꯏꯃꯥꯟꯅꯕꯤ ꯑꯅꯤꯁꯨ ꯂꯥꯛꯅꯤꯡꯒꯅꯤꯌꯦ ꯃꯣꯏ ꯑꯅꯤꯁꯨ
ꯃꯣꯏꯗꯤ ꯀꯩ ꯗꯤꯄꯥꯔꯃꯦꯟꯗꯥ
ꯑꯥ ꯑꯃꯗꯨꯗꯤ ꯑꯩꯈꯣꯏ ꯗꯤꯄꯥꯔꯠꯃꯦꯟꯅꯦ ꯑꯗꯣ ꯑꯃꯗꯤ ꯀꯩꯅꯣꯅꯦ ꯑꯗꯨꯅꯦꯕ ꯑꯩꯈꯣꯏ ꯃꯅꯤꯄꯨꯔ ꯅꯨꯄꯤꯁꯤꯅꯅꯦ ꯃꯥꯗꯤ ꯑꯩꯈꯣꯏꯒꯤ ꯗꯤꯄꯥꯔꯠꯃꯦꯟ ꯑꯣꯏꯔꯕꯒꯤꯅꯦꯕ ꯃꯥꯅ ꯑꯇꯣꯞꯄꯗ ꯆꯠꯅꯤꯡꯉꯤꯁꯦ ꯍꯣꯏ ꯃꯥꯅ ꯑꯣꯞꯁꯟꯕꯨꯗꯤ ꯊꯝꯃꯦꯕ ꯔꯦꯟ ꯁꯦ ꯂꯥꯁ ꯑꯣꯞꯁꯟꯒꯤ ꯊꯝꯃꯦꯕꯀꯣ ꯃꯥꯅ ꯑꯥ ꯑꯩꯈꯣꯏ ꯔꯦꯝꯕꯣꯒꯤꯗꯤ ꯑꯥ.... ꯄꯦꯔꯤꯗꯤꯛꯀꯥ ꯀꯩꯅꯣꯒꯤ ꯈꯛꯇ ꯑꯣꯏꯕ ꯃꯥꯜꯂꯦ ꯑꯣ ꯀꯥꯔꯤꯕ ꯑꯉꯥꯡ ꯒꯥꯏꯅꯤꯒꯤ
ꯑꯗꯣ ꯃꯤ ꯃꯌꯥꯝ ꯃꯤ ꯃꯌꯥꯝ ꯆꯪꯉꯒ ꯈꯜꯂꯛ ꯇ꯭ꯔꯗꯤ ꯑꯗꯣ ꯏꯕꯥꯅꯤꯒꯤꯗꯣ ꯍꯥꯟꯅ ꯍꯪꯁꯤꯔꯕ ꯅꯪꯒꯤ ꯃꯌꯥꯝ ꯅꯪ ꯕꯤꯀꯟꯁꯤ ꯂꯩꯇꯦ ꯍꯥꯏꯔꯛꯑꯗꯤ ꯇꯟ ꯇꯧꯕꯅꯦ ꯃꯣꯏꯗꫭ
ꯎꯝ ꯍꯣꯏ
ꯑꯩꯗꯣ ꯃꯦꯁꯦꯁ ꯍꯥꯏ ꯍꯩꯠ ꯑꯥꯔꯗ ꯃꯦꯁꯦꯁ ꯊꯥꯕ ꯌꯥꯅꯤ ꯍꯥꯏꯕ ꯃꯦꯝ ꯑꯩꯗꯣ ꯖꯣꯏꯟ ꯇꯧꯒꯦ ꯈꯣꯠꯀꯦ ꯌꯥꯒꯗ꯭ꯔꯥ ꯍꯥꯡꯉꯅꯤ ꯃꯥꯅ ꯌꯥꯅꯤ ꯍꯥꯏꯔꯛꯑꯗꯤ ꯏꯃꯥꯟꯅꯕꯤ ꯑꯃꯁꯨ ꯀꯩꯒꯤ ꯑꯦꯟ ꯑꯥꯏ ꯁꯤ ꯑꯗꯣ ꯃꯥꯗꯣ ꯏꯟꯇꯔꯚꯤꯌꯨ ꯂꯍꯜꯂ ꯔꯅ ꯍꯥꯏꯗꯨꯏꯕ
ꯑꯁ ꯃꯊꯥ ꯁꯔꯤꯅꯦ ꯑꯩꯈꯣꯏ ꯀꯥꯡꯕꯨꯁꯦ ꯑꯩꯁꯦꯀꯣ ꯅꯪ ꯑꯩꯒꯤ ꯋꯥꯔꯤ ꯇꯥꯔꯗꯤ ꯅꯥꯀꯣꯛ ꯉꯥꯎꯔ ꯆꯠꯈꯤꯅꯤꯃꯦ ꯑꯩꯅ ꯀꯩꯅꯣꯒ ꯇꯧꯁꯤꯟꯕ ꯑꯩ ꯗꯨꯕꯥꯏꯒꯤꯁꯨ ꯑꯦꯄ꯭ꯂꯥꯏ ꯇꯧꯁꯤꯟꯕꯒꯤꯅꯦꯕ ꯑꯩꯅ ꯍꯥꯏꯗꯤ ꯉꯥꯏꯍꯥꯛꯇꯪ ꯈꯛꯇ ꯆ ꯇꯧꯗꯤ ꯃꯤꯁꯨ ꯅꯨꯡꯉꯥꯏꯔꯣꯏꯗ꯭ꯔꯥ ꯈꯟꯕꯗꯨ
ꯑꯁ ꯅꯪꯒꯤꯗꯤ ꯊꯕꯛꯇꯣ ꯌꯥꯝꯅ ꯋꯥꯠꯂꯦ ꯗꯨꯕꯥꯥꯏ ꯀꯥꯏꯅ ꯑꯦꯄ꯭ꯂꯥꯏ ꯇꯧ ꯌꯥꯕꯩ ꯇꯥꯞꯇ
ꯍꯧꯔꯦꯕꯦꯝꯃ ꯑꯩ ꯐꯣꯔꯗ꯭ꯗꯔꯣ ꯐ꯭ꯔꯤꯛ ꯂꯥꯗꯤ ꯈꯪꯗꯦ ꯍ
ꯄꯦꯁꯦꯁ ꯌꯥꯝ ꯋꯥꯠꯂꯤ ꯍꯥꯏꯕꯗꯣ
ꯍꯣꯏꯅꯦ ꯍꯣꯏꯅꯦ ꯃꯣꯏꯅꯗꯤ ꯍꯟꯗꯛ ꯊꯥ ꯌꯥꯍꯟꯒꯦ ꯍꯥꯏꯅꯦ ꯑꯩꯁꯨ ꯒꯤꯌꯥꯟ ꯑꯗꯨꯒꯤꯅꯦ ꯑꯩꯅ ꯀꯣꯡ ꯉꯥꯎꯔ ꯂꯩꯔꯤꯗꯣ ꯎ
ꯅꯪ ꯄꯥꯁꯄꯣꯠ ꯇꯥꯟꯊꯣꯛ ꯑꯕꯣ
ꯑꯩ ꯄꯥꯁꯄꯣꯔꯠꯄꯨꯗꯤ ꯊꯝꯃꯦ ꯅꯍꯥꯟꯗꯒꯤ ꯂꯣꯏꯈ꯭ꯔꯦ
ꯑꯁ ꯃꯣꯏ ꯑꯗꯒꯤ ꯑꯦꯛꯖꯥꯝ ꯃꯣꯏꯅꯥ ꯌꯥꯕ ꯌꯥꯗꯕ
ꯑꯍꯣꯏ ꯑꯩ ꯅꯍꯥꯟ ꯁꯪꯍꯥ ꯍꯣꯁꯄꯤꯇꯥꯜ ꯆꯠꯂꯦꯕꯀꯣ ꯐꯤꯠꯅꯦꯁ ꯇꯦꯁ ꯇꯧꯕꯒꯤ ꯇꯥꯕ꯭ꯔꯥ ꯑꯩ ꯁꯪꯍꯥ ꯍꯣꯁꯄꯤꯇꯥꯜꯁꯤ ꯂꯩ ꯐꯤꯠꯅꯦꯁꯀꯤꯗꯣ ꯃꯣꯏ ꯃꯆꯤꯟ ꯊꯤꯕ ꯃꯥꯜꯂꯦ ꯅꯪꯒꯤ ꯑꯦꯛꯁ ꯔꯦꯗꯣ ꯀꯩꯅꯣꯃ ꯁꯣꯏꯑꯒ ꯍꯥꯏꯌꯦ ꯑꯩꯅ ꯑꯗꯨꯒꯤ ꯃꯦꯝꯗ ꯑꯩꯅ ꯐꯣꯟ ꯇꯧꯋꯦ ꯑꯗꯨꯒ ꯃꯦꯝꯗꯨꯅ ꯃꯣꯏ ꯄꯩꯁꯥ ꯄꯥꯝꯕꯒꯤ ꯇꯧꯔꯤꯅꯦ ꯀꯩꯝ ꯇꯧꯔꯨꯔꯅꯨ ꯑꯩꯅ ꯐꯥꯅꯕ ꯇꯧꯔꯛꯀꯦ ꯍꯥꯏꯌꯦꯕꯀꯣ
ꯎꯝ
ꯑꯗꯨꯒꯤ ꯑꯩ ꯑꯗꯨꯝ ꯇꯥꯎꯗ꯭ꯔꯦ ꯑꯁ ꯑꯩ ꯅꯪ ꯋꯥꯔꯤꯗ ꯔꯦꯝꯕꯣꯗ ꯆꯠꯂꯗꯤ ꯀꯃꯥꯏꯅ ꯇꯧꯒꯦ ꯍꯥꯏꯅꯣ ꯅꯪ ꯎ ꯔꯦꯟ ꯁꯤꯟꯒꯛꯇꯣꯏꯔꯥ ꯅꯠꯇ ꯅꯠꯇ꯭ꯔꯒ ꯒꯥꯔꯤꯗ ꯑꯗꯨꯝ ꯂꯥꯛꯀꯦ ꯍꯥꯏꯕ꯭ꯔꯥ
ꯀꯗ
ꯑꯆꯥ ꯑꯩ ꯉꯔꯥꯡ ꯅꯣꯏꯔꯣꯝꯗꯂꯥ ꯍꯣꯏ ꯅꯪ ꯃꯊꯨꯟꯔꯣꯝꯗꯒꯤ ꯑꯃꯨꯛꯀ ꯍꯥꯟꯕꯗ ꯅꯪ ꯥꯛꯄ꯭ꯔꯥ ꯈꯪꯗꯦ ꯑꯩ ꯉꯔꯥꯡ ꯅꯏꯔꯣꯝꯗ ꯂꯥꯛꯑꯝꯃꯦ
ꯀꯦꯇꯀ
ꯑ ꯆꯦꯆꯦ ꯃꯅꯥꯛꯇ ꯂꯥꯛꯄ ꯑꯩꯅ
ꯁꯤꯗꯂ
ꯆꯦꯆꯦ ꯑꯩꯒꯤ ꯆꯦꯆꯦ ꯑꯃ ꯂꯩꯕꯅꯦ ꯀꯥꯖꯤꯟ ꯀꯣ
ꯀꯦꯗꯧꯕ
ꯃꯥꯁꯨ ꯑꯩꯈꯣꯏ ꯍꯣꯁꯄꯤꯇꯥꯜꯗ ꯊꯕꯛ ꯇꯧꯕꯅꯦ ꯃꯥꯅ ꯕ꯭ꯂꯣꯛ ꯊ꯭ꯔꯤꯗ ꯇꯧꯕ
ꯑꯣ
ꯑꯗꯩ ꯉꯔꯥꯡꯗꯣ ꯑꯩꯒꯤ ꯐꯣꯇꯣ ꯌꯨꯅꯤꯐꯣꯔꯝ ꯐꯣꯇꯣ ꯊꯥꯔꯛꯑꯣ ꯍꯥꯏꯕ ꯌꯨꯅꯤꯐꯣꯔꯝ ꯐꯣꯇꯣꯁꯦ ꯑꯝꯇ ꯂꯩꯇꯕ ꯑꯗꯨꯒꯤ ꯑꯩꯅ ꯆꯦꯆꯦꯒꯤ ꯌꯨꯅꯤꯐꯣꯔꯝꯁꯦ ꯂꯥꯎꯧꯕ ꯆꯠꯄ꯭ꯔꯥ ꯑꯗꯨꯗ ꯃꯌꯨꯝꯗ ꯆꯥꯛ ꯆꯥꯔꯅ ꯂꯥꯛꯏꯅꯦ ꯑꯃꯨꯛꯀ
ꯣ ꯅꯪ ꯀꯩ ꯈꯥ ꯌꯥꯗ ꯑꯗꯨꯣ
ꯍꯟꯗꯛ ꯊꯥꯁꯨ ꯂꯩꯔꯁꯨ ꯐꯪꯗꯦ ꯌꯥꯝ ꯄꯥꯝꯃꯨꯑ ꯑꯩꯅ ꯊꯕꯛ ꯇꯧꯕꯗꯣ ꯐ꯭ꯔꯤꯗ ꯇꯧꯕꯤꯔ ꯊꯝꯂꯝꯝꯈ꯭ꯔꯦ ꯃꯣꯏꯒꯤ
ꯑꯩꯅ ꯊꯥ ꯐꯥꯔꯒ ꯆꯠꯂꯣ ꯅꯪ ꯅꯣꯟꯗ ꯍꯥꯏꯗꯨꯕ
ꯑꯁ ꯅꯪꯅ ꯑꯩꯒꯤ ꯋꯥꯔꯤ ꯈꯥꯡꯗ꯭ꯔꯤꯅꯦ ꯕꯦꯃꯥ ꯑꯩꯅ ꯅꯍꯥꯟ ꯗꯦꯠ ꯑꯦꯂꯦꯚꯦꯟꯗ ꯂꯥꯛꯇꯕꯗꯣ
ꯑꯗꯨ
ꯇꯥꯕ
ꯇꯦ
ꯑꯗꯨ ꯍꯦꯛ ꯂꯥꯛꯇꯕꯗꯒꯤ ꯑꯩꯒꯤ ꯏꯅꯧ ꯅꯨꯨꯄꯥꯗꯣ ꯒꯥꯔꯤ ꯑꯦꯛꯁꯤꯗꯦꯟ ꯇꯧꯕꯅꯦꯃꯦ ꯑ ꯀꯩꯅꯣꯗꯒꯤ
ꯅꯪꯉꯣꯟꯗ ꯀꯅꯥ ꯀꯅꯥꯅ ꯀꯜ ꯇꯧꯔꯒꯦ ꯅꯪꯅ ꯗꯤꯗꯤꯤ ꯂꯥꯛꯇꯕꯗ
ꯇꯔꯤ ꯑꯩꯅ ꯉꯥꯡꯕꯗꯣ ꯍꯥꯟꯅ ꯇꯥꯈꯣꯁꯦ ꯑꯩꯅ ꯉꯥꯡꯕꯗꯣ ꯍꯥꯟꯅ ꯇꯥꯛꯈꯨꯁꯦ ꯀꯣ ꯑꯩꯅ ꯂꯥꯛꯇꯕꯗꯣ ꯑꯗꯨꯗ ꯑꯩꯒꯤ ꯏꯅꯥꯧ ꯅꯨꯄꯥꯗꯣ ꯄꯟꯖꯥꯕ ꯂꯥꯛꯄꯗꯒꯤ ꯗꯦꯜꯂꯤꯗ ꯂꯥꯛꯄꯅꯦꯕ ꯑꯗꯨ ꯃꯣꯏ ꯒꯥꯔꯤ ꯒꯥꯔꯤꯗꯣ ꯑꯦꯛꯁꯤꯗꯦꯟ ꯇꯥꯔꯤꯕꯀꯣ ꯑꯗꯨꯒꯤ ꯃꯥ ꯃꯣꯏꯗꯣ ꯁꯤꯦꯔꯤꯌꯁ ꯑꯣꯏꯌꯦ